ꯍꯜꯂꯧ
ꯍꯜꯂꯧ ꯍꯜꯂꯧ
ꯒꯨꯗ ꯃꯣꯔꯅꯤꯡ
ꯒꯨ ꯃꯣꯔꯅꯤꯡ ꯍꯧꯒꯠꯂꯕꯣ?
ꯍꯣꯏ ꯍꯧꯒꯠꯂꯦ ꯁꯥꯟꯅꯕ ꯆꯠꯂꯥ ꯂꯩꯌꯦ ꯈꯔ ꯐ꯭ꯔꯤ ꯑꯣꯏꯕꯗꯨꯗ
ꯑꯣ ꯀꯩ ꯁꯟꯅꯥꯕ꯭ꯔꯣ?
ꯍꯥ ꯖꯤꯝ ꯁꯟꯅꯥꯕ ꯆꯠꯂꯦ
ꯑꯣ ꯌꯥꯝ ꯐꯩꯅꯦ ꯕꯣꯜ ꯂꯣꯏ
ꯑꯁ ꯕꯣꯜ ꯈꯔ ꯌꯦꯡꯉꯦꯗ ꯌꯦꯡꯉꯒ ꯊꯕꯛ ꯁꯨ ꯉꯟꯇꯥ ꯆꯠꯀꯗꯕꯅꯤꯅ ꯌꯥꯝ ꯀꯩꯅꯣ ꯇꯧꯗ꯭ꯔꯦ
ꯕꯣꯜ ꯐꯃꯨꯡꯗꯩ ꯌꯦꯡꯉ ꯍꯧꯒꯠꯈꯤꯕ ꯃꯥꯜꯂꯦꯅꯦ ꯕ꯭ꯔꯗꯔꯁꯦ
ꯍꯧꯒꯠꯇ꯭ꯔꯤꯗ ꯕꯣ ꯈꯔ ꯊꯦꯡꯉꯕ ꯄꯨꯡ ꯑꯍꯨꯝꯒꯤ ꯌꯦꯡꯕꯗꯣ
ꯑꯣ
ꯐꯃꯨꯡꯗꯅꯦ ꯍꯧꯒꯠꯇꯔꯤ ꯕ꯭ꯔꯥꯖꯤꯜꯒꯤ
ꯁꯦꯜ ꯃꯥꯉꯜꯂꯦ
ꯎꯝ ꯎꯝ ꯒꯤ ꯃꯦꯁ ꯎꯝ
ꯎꯝ ꯑꯩ ꯕꯦꯛꯒ꯭ꯔꯥꯎꯒꯤ ꯃꯈꯣꯟ ꯀꯃꯥꯏ
ꯌꯥꯝ ꯉꯜꯂꯦꯗ ꯖꯤꯝ ꯆꯠ ꯄꯁꯦ ꯕꯦꯛꯒ꯭ꯔꯥꯎꯟꯁꯦ ꯈꯤꯇꯪꯗꯤ ꯇꯥꯏ
ꯄꯨꯡ ꯄꯨꯡ ꯇꯔꯦꯠꯇ ꯑꯃꯨꯛ ꯊꯕꯛ ꯆꯠꯅꯤꯡꯉꯥꯏ ꯂꯩꯕꯒꯤꯀꯣ
ꯑꯣ ꯑꯣ
ꯇꯥꯕ꯭ꯔꯣ
ꯐꯩꯗ ꯎꯝ ꯇꯥꯏ ꯇꯥꯏ ꯎꯝ ꯀꯩ ꯀꯩ ꯍꯣꯠꯅꯔꯤꯒꯦ ꯅꯪꯗꯤ
ꯑꯩ ꯑꯗꯨꯝ ꯊꯕꯛ ꯃꯆꯥ ꯑꯃ ꯑꯗꯨꯝ ꯆꯠꯂꯒ ꯂꯩ
ꯑꯣ ꯑꯣ ꯕ꯭ꯔꯗꯔꯗꯤ ꯌꯨꯝ
ꯎꯝ ꯍꯣꯏ ꯌꯨꯝ ꯄꯥꯜꯂꯦ ꯅꯨꯄꯤ ꯊꯤꯔꯦ ꯑꯉꯥꯡ ꯑꯍꯨꯝ ꯂꯩꯔꯦ
ꯑꯣ ꯑꯣ ꯌꯥꯝ ꯐꯩꯅꯦ ꯑꯩ
ꯆꯥꯛ ꯏꯟꯁꯥꯡꯒꯨꯝꯕꯗꯤ ꯆꯥꯛꯆꯥ ꯇꯣꯛꯑꯒ ꯆꯠꯇꯣꯏꯔꯣ ꯊꯕꯛꯁꯦ
ꯊꯕꯛꯁꯦ ꯉꯁꯤꯗꯤ ꯆꯥꯛ ꯆꯥꯗꯕꯤꯗ ꯆꯠꯀꯗꯕ ꯃꯥꯜꯂꯦ ꯍꯦꯛ ꯍꯜꯂꯛꯑꯒ ꯑꯗꯨꯝ ꯀꯩꯅꯣ ꯄ꯭ꯔꯣꯇꯤꯟꯒꯨꯝꯕ ꯗꯨꯝ ꯊꯛꯑꯒ ꯑꯗꯨꯝ ꯆꯠꯂꯅꯤ ꯑꯗꯨꯒ ꯁꯣꯝꯗ ꯍꯣꯇꯦꯜꯗ ꯑꯗꯨꯝ ꯆꯥꯈꯅꯤ
ꯑꯥ
ꯑꯗꯣ ꯕ꯭ꯔꯗꯔꯗꯤ ꯑꯗꯨꯝ ꯀꯣꯂꯦꯖꯀꯨꯝꯕ ꯑꯗꯨꯝ ꯀꯥꯅꯔꯤꯕ꯭ꯔꯥ ꯅꯠꯇ꯭ꯔꯒ ꯑꯗꯨꯝ ꯊꯕꯛ ꯀꯨꯝꯕ ꯀꯩ ꯀꯩ
ꯑ ꯀꯣꯂꯦꯖꯀ ꯂꯩꯕ ꯀꯣꯂꯦꯖ ꯀꯥꯔ ꯂꯩꯕꯀꯣ ꯍꯟꯗꯛꯅ ꯂꯣꯏ ꯂꯣꯏꯈ꯭ꯔꯦ ꯍꯟꯗꯛꯅ ꯍꯟꯗꯛꯇ ꯉꯥꯏꯔꯤꯗ ꯂꯣꯏꯕ ꯌꯨꯝꯗ ꯂꯩꯕ ꯍꯟꯗꯛ ꯂꯣꯏꯔꯒ
ꯑꯣ ꯑꯣ ꯌꯨꯝ ꯍꯥꯏꯕꯗꯤ ꯈꯨꯟꯗ
ꯑꯥ ꯈꯨꯟꯗ
ꯑꯣ
ꯍꯟꯗꯛ ꯋ꯭ꯔꯀꯞ ꯃꯇꯝꯁꯨ ꯑꯣꯏꯕꯅꯤꯅꯀꯣ ꯈꯨꯟꯗ ꯑꯣꯏꯅ ꯂꯩꯒꯦ ꯍꯥꯏꯅ ꯂꯩꯕ
ꯑꯣ
ꯑꯗꯣ ꯍꯟꯗꯛ ꯀꯣꯂꯦꯖꯀꯤ ꯃꯇꯥꯡꯗ ꯍꯥꯏꯔ ꯑꯩ ꯀꯩꯅꯣꯝꯃ ꯍꯪꯅꯤꯡꯉꯤꯕꯅꯦ ꯑꯩꯈꯣꯏꯒꯤ ꯃꯇꯝꯗꯗꯤ ꯁꯤꯛꯁ ꯁꯦꯃꯤꯁꯇꯥꯔꯗ ꯂꯣꯏꯔꯦ ꯍꯟꯗꯛꯇꯤ ꯑꯩꯠ ꯁꯦꯃꯤꯁꯇꯔ ꯁꯨꯃꯥꯏꯅ ꯀꯥꯏꯅ ꯀꯣ ꯑꯗꯨ ꯑꯗꯨ ꯀꯔꯤ ꯀꯃꯥꯏꯅ ꯀꯃꯥꯏꯅ ꯇꯧꯕꯅꯣ ꯈꯔ ꯈꯪꯕ ꯌꯥꯎꯔꯗꯤ ꯈꯔ ꯍꯥꯏꯕꯤꯔꯛꯀꯦꯔꯥ
ꯑꯩꯗꯤ ꯐꯣꯔ ꯐꯣꯔ ꯏꯌ꯭ꯔꯁꯇ ꯇꯧꯗ꯭ꯔꯦꯕ ꯊ꯭ꯔꯤ ꯏꯌ꯭ꯔꯁꯇ ꯑꯗꯨꯝ ꯇꯧꯈꯔꯦꯕꯀꯣ ꯐꯣꯔ ꯌꯔꯁ ꯇꯧꯕꯁꯦ ꯃꯣꯏꯁꯦ ꯊ꯭ꯔꯤ ꯏꯔꯁ ꯇꯧꯔꯗꯤ ꯀꯩꯅꯣꯒꯤ ꯑꯣꯅꯔꯁ ꯄꯦꯄꯔꯒꯤꯗꯣ ꯄꯤꯗꯦꯕ ꯃꯣꯏ ꯀꯩꯅꯣꯗꯣ ꯁꯥꯔꯇꯤꯐꯤꯀꯦꯠꯇꯣ ꯑꯗꯨꯝ ꯀꯩꯅꯣ ꯄꯥꯁ ꯑꯥꯎꯠ ꯈꯛꯇꯪꯒꯤ ꯄꯤꯕ ꯑꯗꯨ ꯑꯣꯏꯔꯁꯨ ꯑꯩꯈꯣꯏ ꯇꯝꯊꯒꯦ ꯍꯥꯏꯕꯗꯨ ꯑꯣꯖꯥ ꯂꯩꯇꯦ ꯈꯣꯠꯂꯦ ꯑꯗꯨꯗ ꯇꯧꯕꯗꯤ ꯇꯜꯂꯕꯀꯣ ꯑꯃꯨꯛꯀ ꯐꯣꯔ ꯌꯔꯁ ꯇꯝꯊꯕꯗꯣ ꯁꯕꯦꯟ ꯑꯩꯠꯇꯣ ꯑꯗꯨꯗ ꯌꯦꯁꯠꯇꯤ ꯑꯦꯝ ꯑꯦ ꯑꯦꯗꯣ ꯃꯥꯥꯁꯇꯔꯗꯣ ꯆꯍꯤꯦꯍꯤ ꯑ ꯃꯤꯅꯤ ꯑꯣꯏꯅ ꯇꯝꯊꯐꯝ ꯐꯥꯔꯦ ꯍꯥꯏꯅꯒ ꯇꯧ ꯂꯩꯕ ꯑꯗꯣ ꯐꯣꯔ ꯌꯔꯁꯇ ꯇꯝꯊꯔꯗꯤ ꯃꯥꯁꯇꯔ ꯆꯍꯤ ꯈꯛꯇꯪꯅꯦꯕ
ꯑꯗꯨ ꯕ꯭ꯔꯗꯔꯁꯦ ꯐ꯭ꯔꯤ ꯏꯁꯀ꯭ꯔꯤꯟꯗ ꯑꯣꯏꯅ ꯆꯠꯀꯦ ꯕꯤ ꯀꯣꯝꯔꯥ ꯕꯤ ꯑꯦꯁ ꯁꯤꯔ
ꯑꯩ ꯑꯩ ꯀꯩꯅꯣꯗꯅꯤ ꯑꯥꯔꯠꯁꯇꯅꯤ
ꯑꯣꯆꯥꯆꯥ ꯑꯗꯨ ꯑꯥꯐꯇꯔ ꯀꯣꯂꯦꯖ ꯀꯥꯕ ꯂꯧꯔꯒ ꯑꯗꯨꯝ ꯅꯪꯒꯤ ꯃꯐꯝꯗ ꯅꯪꯒꯤ ꯂꯩꯗꯅ ꯑꯦꯦꯝꯃꯤꯟ ꯂꯥꯏꯐꯇ ꯑꯩ ꯁꯃꯥꯏꯅ ꯑꯣꯏꯒꯦ ꯍꯥꯏꯕꯒꯤ
ꯀꯣꯆꯤꯡ ꯀꯣꯆꯤꯡ ꯑꯃ ꯂꯧꯔꯒ ꯑꯦꯛꯖꯥꯝ ꯈꯔ ꯊꯥꯒꯦ ꯑꯥ ꯑꯥ ꯑꯗꯨꯗ ꯑꯣꯏꯅ ꯈꯔ ꯍꯣꯠꯅꯔꯁꯦꯅ ꯈꯟꯕ ꯇꯝꯊꯕꯗꯣ ꯃꯇꯝꯁꯨ ꯀꯣ ꯀꯩ ꯍꯥꯏꯁꯔ ꯒ꯭ꯔꯦꯖꯨꯌꯦꯁꯟ ꯂꯣꯏ ꯍꯥꯏꯅ ꯊꯕꯛ ꯐꯪꯕꯁꯨ ꯅꯠꯇꯦ ꯍꯟꯗꯛꯀꯥꯟꯗꯤ
ꯔꯦ ꯔꯦ ꯍꯥꯏꯗꯤ ꯑꯩ ꯈꯪꯗꯦ ꯑꯩ ꯑꯩ ꯋꯥꯈꯜꯂꯣꯟꯗ ꯊꯟꯕ ꯑꯗꯨ ꯍꯣꯏ ꯑꯩꯈꯣꯏꯅ ꯑꯗꯨꯝ ꯑꯦꯝ ꯂꯩꯔꯒ ꯀꯩ ꯍꯥꯏꯁꯤꯦ ꯒ꯭ꯔꯦꯖꯨꯌꯦꯁꯟ ꯂꯣꯏꯔꯒ ꯄꯤ ꯑꯩꯆ ꯇꯤꯒꯨꯝꯕ ꯊꯣꯡꯒꯅꯤ ꯁꯨꯃꯥꯏꯅ ꯇꯧꯅꯤ ꯍꯥꯏꯕꯒꯤꯟ ꯇꯥꯔꯒꯦꯠ ꯑꯃ ꯂꯩꯔꯒꯗꯤ ꯈꯪꯗꯦꯀꯣ
ꯑꯥ ꯑꯥ ꯑꯗꯨꯁꯨ ꯑꯗꯨꯝ ꯊꯝꯃꯦꯗ ꯊꯝꯃꯕꯨꯗꯤ
ꯎꯝ ꯑ ꯀ ꯐꯥꯏꯗ ꯐꯅ ꯑꯣꯏꯗ
ꯑꯥ ꯈꯪꯗ꯭ꯔꯦ ꯍꯦꯗ ꯍꯧꯖꯤꯛ ꯑꯦꯝ ꯌꯨꯗꯧ ꯑꯃ ꯀꯨꯝꯕꯗꯨꯁꯨ ꯄꯨꯔꯥ ꯑꯩꯈꯣꯏꯗꯤ ꯏꯂꯥꯏ ꯂꯥꯏꯗꯕꯀꯣꯠ ꯑꯩꯈꯣꯏꯗꯤ ꯗꯤ ꯑꯦꯝ ꯗꯤ ꯑꯦꯝꯗ ꯀꯥꯕꯅꯤꯅꯀꯣ ꯑꯦꯝ ꯌꯨꯗꯒꯤ ꯒ꯭ꯔꯦꯖꯨꯑꯦꯁꯟ ꯂꯣꯏꯗꯕꯅꯤꯅꯀꯣ
ꯎꯝ
ꯀꯣꯂꯦꯖ ꯑꯃꯒ ꯍꯣꯝ ꯂꯩꯅ ꯌꯨꯅꯤꯚꯔꯁꯤꯇꯤ ꯍꯣꯝꯅꯤꯅ ꯀꯩꯀꯩꯒ ꯌꯥꯝ ꯆꯪꯕ ꯑꯃꯒ
ꯎꯝ
ꯎꯝ ꯕ꯭ꯔꯗꯔꯈꯣꯏꯁꯦ ꯔꯣꯡꯃꯩ ꯑꯣꯏꯗꯧ ꯃꯥꯜꯂꯦꯀꯣ
ꯍꯣꯏ ꯃꯥꯅꯦ ꯍꯣꯏ
ꯑꯣ
ꯁꯨ ꯃꯥ ꯃꯥꯟꯅꯕꯒꯨꯝ ꯃꯥꯟꯅꯕ꯭ꯔꯥ
ꯎꯝ ꯔꯃꯥꯏꯅ ꯃ ꯆꯃ
ꯎꯝ
ꯑ
ꯀꯦ ꯇꯒꯤ ꯂ
ꯖꯤꯝꯗꯁꯦ ꯀꯥꯏ ꯀꯥꯏꯏ ꯋꯥꯏ ꯆꯠꯄ꯭ꯔꯣꯅꯦ
ꯈꯔꯕꯨꯗꯤ ꯕꯦꯛꯒ꯭ꯔꯥꯎꯟꯁꯦ ꯈꯔꯕꯨꯗꯤ ꯀꯩꯅꯣ ꯇꯧꯔꯦ
ꯕꯦꯛꯒ꯭ꯔꯥꯎꯟ ꯈꯔ ꯀꯩꯅꯣ ꯇꯧꯋꯦ ꯈꯔ ꯂꯥꯡꯉꯦ ꯕꯗꯔꯒꯤ ꯖꯤꯝ ꯆꯠꯄꯁꯦ ꯕ꯭ꯔꯗꯔꯒꯤ ꯖꯤꯝꯁꯦ ꯀꯥꯏꯋꯥꯏ ꯆꯠꯄ꯭ꯔꯣ
ꯑꯩ ꯀꯕ ꯃꯥꯎꯟꯇꯦꯟ ꯖꯤꯝꯅ ꯇꯥꯕ꯭ꯔꯥ
ꯍꯥ
ꯃꯥꯎꯇꯦꯟ ꯖꯤꯝ ꯍꯥꯏꯅ
ꯇꯥꯗꯦꯗ ꯑꯗꯨꯗꯤ ꯑꯩ
ꯃꯥꯎꯇꯦꯟ ꯖꯤꯝ ꯍꯥꯏꯅꯀꯣ ꯑꯗꯨꯗ ꯆꯠꯂꯒ ꯂꯩꯌꯦ ꯅꯣꯏꯁꯨ ꯂꯥꯛꯅꯤꯡꯉꯗꯤ ꯑꯗꯨꯝ ꯂꯥꯛꯄ ꯌꯥꯏꯌꯦ ꯊꯥꯗ ꯂꯤꯁꯤꯡ ꯑꯃ ꯋꯤꯠ ꯇ꯭ꯔꯦꯅꯔ ꯂꯤꯁꯤꯡ ꯑꯍꯨꯝ ꯋꯤꯗꯥꯎꯠ ꯇ꯭ꯔꯦꯅꯔ ꯋꯥꯟ ꯊꯥꯎꯖꯟ ꯋꯤꯠ ꯋꯤꯠ ꯇ꯭ꯔꯦꯅꯔ ꯊ꯭ꯔꯤ ꯊꯥꯎꯖꯟ ꯍꯥꯏꯕ
ꯑꯣ ꯑꯣ ꯃꯣꯏꯒꯤ ꯐꯦꯁꯤꯂꯤꯇꯤꯁꯒꯨꯝꯕꯗꯤ ꯀꯃꯥꯏ ꯇꯧꯏ
ꯑꯗꯣ ꯑꯗꯨꯝ ꯀꯔꯤ ꯍꯥꯏꯕ ꯇꯥꯗꯔꯦ
ꯖꯤꯝ ꯄꯣꯠ ꯆꯩꯩꯒꯨꯝꯕ ꯂꯣꯏ ꯁꯨꯕ ꯅꯣꯏꯁꯦ
ꯂꯣꯏ ꯁꯨꯏ ꯌꯦ ꯂꯣꯏ ꯁꯨꯏ ꯌꯦ ꯇꯔꯤꯞꯃꯤꯜꯗ ꯃꯉꯥꯂꯦ ꯀꯤꯄꯦꯗ ꯇꯧꯐꯝ ꯂꯩ ꯃꯦꯆꯤꯟꯒꯤ ꯃꯦꯆꯤꯟꯒꯤ ꯑꯅꯝꯕ ꯄꯣꯠ ꯌꯥꯝꯃꯤꯅ
ꯑꯣ
ꯑꯗꯨꯒ ꯐꯥꯔꯁ ꯑꯥ ꯐ꯭ꯂꯣꯔ ꯔꯨꯝ ꯄꯔꯇꯤꯁꯟ ꯌꯥꯝꯅ ꯆꯥꯎ ꯆꯥꯎꯅꯀꯣ ꯍꯥꯏꯕꯗꯤ ꯑꯗꯨꯝ ꯁꯥꯟꯅꯕ ꯀꯥꯟꯗ ꯐꯔ꯭ꯤ ꯑꯣꯏꯅ ꯑꯗꯨꯝ ꯁꯥꯅꯕ ꯐꯪꯉꯦꯕ
ꯎꯝ ꯑꯣ
ꯑꯗꯣ ꯌꯥꯎꯒꯦ ꯍꯥꯏꯔꯗꯤ ꯑꯗꯨꯝ ꯑꯩꯒꯤ ꯑꯩꯒꯤ ꯁꯥꯏꯠ ꯂꯣꯝꯗꯒꯤꯀꯣ ꯈꯔ ꯍꯥꯏꯅꯔꯒ ꯑꯗꯨꯝ ꯀꯩꯅꯣꯝ ꯍꯣꯡꯅ ꯑꯗꯨꯝ ꯆꯪꯕ ꯌꯥꯏ ꯑꯦꯗꯃꯤꯁꯟꯗ ꯈꯔ ꯌꯦꯡꯕꯤꯕ ꯌꯥꯏ ꯍꯥꯏꯅ
ꯂꯝꯗꯄꯗ꯭ꯔꯥ ꯈꯜꯕ
ꯑꯣ ꯑꯣ ꯑꯗꯣ ꯏꯟ ꯀꯦꯁ ꯑꯗꯨꯝ ꯁꯥꯟꯅꯒꯦ ꯍꯥꯏꯔꯒꯗꯤ ꯑꯗꯨꯝ ꯐꯥꯎꯔꯛꯑꯣ ꯀꯣ
ꯎꯝ ꯎꯝ ꯎꯝ ꯎ
ꯉꯁꯤ ꯀꯩꯅꯣ ꯇꯧꯕꯅꯦꯕ ꯑꯩ ꯋꯥꯈꯜꯗꯗꯤ ꯃꯤ ꯌꯥꯝꯃꯝꯒꯦ ꯃꯤ ꯌꯥꯝꯃꯝꯒꯗꯧꯕ ꯃꯥꯟꯗꯦ ꯍꯥꯏꯅ ꯈꯟꯕꯅꯦꯕꯀꯣ ꯑꯗꯨꯕꯨ
ꯑꯣ ꯃꯤ ꯌꯥꯝꯃꯗꯤ ꯑꯗꯨꯝ ꯉꯥꯏꯔꯒ ꯇꯧꯕ ꯇꯥꯔꯕ꯭ꯔꯥ ꯃꯣꯏ ꯃꯣꯏꯁꯦ
ꯀꯔꯤ ꯍꯥꯏꯕ ꯕꯔꯗꯔ
ꯃꯤ ꯃꯤ ꯌꯥꯝꯃꯗꯤ ꯑꯃ ꯇꯧꯕ ꯂꯣꯏꯗꯧ ꯉꯥꯏ ꯇꯥꯔꯕꯅꯤꯅꯦ ꯑꯗꯨꯗꯤ
ꯃꯥꯅꯦ ꯎ ꯃꯤ ꯃꯤ ꯌꯥꯝꯃꯁꯨ ꯑꯗꯨꯝ ꯀꯩꯅꯣ ꯇꯧꯋꯦꯗꯥꯏ ꯑꯗꯨꯕꯨꯗꯤꯀꯣ ꯂꯩꯌꯦꯕ ꯑꯩꯅ ꯍꯥꯏꯕꯗꯤ ꯁꯨꯝ ꯕꯦꯛꯒ꯭ꯔꯥꯎꯟꯗꯣ ꯈꯔ ꯂꯥꯡꯕꯗꯣ ꯑꯩꯗꯤ ꯈꯔ ꯐꯒꯦ ꯍꯥꯏꯅ ꯈꯟꯕꯃꯦ ꯑꯗꯨꯕꯨ
ꯥꯆꯠꯄ ꯦꯁꯤꯅ ꯅꯠꯇ꯭ꯔꯒ ꯅꯪꯒ ꯂꯥꯛꯃꯤꯟꯅꯕ ꯌꯥꯕ꯭ꯥꯥꯔꯣ
ꯍꯣꯏ ꯑꯩꯈꯣꯏꯒꯤ ꯊꯕꯛ ꯇꯧꯃꯤꯟꯅꯕ ꯏꯁꯇꯥꯐ ꯑꯃ ꯌꯥꯎꯋꯦ
ꯑꯣ ꯑꯣ ꯐꯩꯅꯦ
ꯎꯝ ꯃꯥꯁꯨ ꯌꯥꯎꯒꯦ ꯍꯥꯏꯅ ꯍꯥꯏꯕꯒꯤ ꯑꯩꯅꯣ ꯍꯣꯏ ꯂꯥꯛꯑꯣ ꯍꯥꯏꯅꯀꯣ
ꯍꯥꯥ
ꯑꯗꯨꯒ ꯃꯤ ꯑꯃꯒ ꯃꯤ ꯑꯃꯒ ꯁꯥꯟꯅꯕꯗꯤ ꯈꯔ ꯅꯨꯡꯉꯥꯏꯗꯅ
ꯑꯥ ꯈꯪꯅꯥ ꯆꯟꯅꯕ ꯂꯩꯔꯗꯤꯀꯣ
ꯎꯝ
ꯕ꯭ꯔꯗꯔꯒꯤꯁꯦ ꯌꯥꯝ ꯀꯨꯏꯔꯕ ꯑꯁꯤꯒꯤꯁꯦ
ꯅꯠꯇ꯭ꯔ ꯑꯣ ꯑꯃ ꯁꯤꯔꯣ
ꯎꯝ ꯖꯤꯝꯁꯨ ꯑꯃꯁꯨ
ꯑꯩ ꯀꯨꯏꯗꯔꯤꯗꯥ
ꯍꫭ
ꯍꯣꯏ ꯍꯥꯞꯄꯕꯨꯗꯤ ꯑꯗꯨꯝ ꯀꯨꯏꯔꯦꯕꯀꯣ
ꯑꫭ
ꯑꯗꯨꯕꯨ ꯑꯩꯈꯣꯏꯒꯤ ꯒ꯭ꯔꯨꯞ ꯑꯃ ꯁꯦꯝꯃꯛꯄꯗꯣ ꯑꯗꯨꯗꯤ ꯈꯔ ꯇꯣꯏꯅ ꯁꯥꯟꯅꯩ
ꯑꯣ ꯑꫭ
ꯑꯩꯁꯨ ꯅꯣꯂꯦꯖ ꯑꯁꯤꯕꯁꯤ ꯂꯩ ꯇꯦꯅꯤꯅ ꯏꯃꯥꯟꯅꯕꯅ ꯑꯗꯨꯃꯥꯏꯅ ꯇꯧꯋꯦ ꯈꯣꯠꯂꯦ ꯌꯥꯎꯁꯤꯜꯂꯣ ꯍꯥꯏꯕꯒꯤꯀꯣ ꯅꯨꯃꯤꯠ ꯑꯅꯤꯒꯨꯝꯕ ꯑꯍꯨꯝꯒꯨꯝꯕ ꯈꯛꯇ ꯉꯥꯏꯔꯤꯗ
ꯑꫭ ꯍꯣꯏ ꯑꯗꯨꯝ ꯌꯥ꯭ꯔꯦ ꯑꯗꯨꯝ ꯇ꯭ꯔꯥꯏꯗꯣ ꯅꯪ ꯁꯨꯝꯔꯗꯤ ꯑꯗꯨꯝ ꯍꯥꯞꯄ ꯑꯗꯨꯝ ꯀꫭ
ꯎꯝ
ꯕꯗꯔ ꯑꯩ ꯀꯩꯅꯣ ꯇꯧꯔꯒꯦ ꯉꯥꯛꯇꯪ ꯂꯩꯔꯒ ꯑꯃꯨꯛ ꯐꯥꯎꯅꯁꯤꯀꯣ ꯕꯗꯔ
ꯑꯣ ꯑꯣ ꯌꯥꯏ ꯌꯥꯏ ꯑꯣ ꯌꯥꯏ ꯌꯥꯏ ꯑꯩꯁꯨ ꯍꯧꯒꯠꯂꯒ ꯀꯩꯅꯣ ꯇꯧꯔꯤꯋꯤꯒꯦꯎꯝ
ꯍꯣꯏ ꯍꯣꯏ ꯐꯔꯦ ꯐꯔꯦ